ꯍꯜꯂꯣ ꯀꯔꯤ ꯈꯨꯅꯣꯛꯅꯣ ꯇꯧꯏꯗꯨꯅ
ꯇꯂ ꯂꯥ
ꯍ
ꯇꯂꯥ ꯂꯤ
ꯀꯗꯣꯏꯅꯣ ꯅꯪ
ꯑꯩ
ꯎꯄꯤ
ꯀꯩꯒꯤꯅꯣ ꯍꯥꯢꯁꯦ
ꯇꯜꯂꯤꯅꯤ
ꯅꯪ ꯀꯃꯥꯏ ꯀꯃꯥꯏ ꯂꯦꯂꯤꯒꯦ ꯍꯧꯖꯤꯛꯀꯥꯟ ꯃꯇꯝꯁꯦ
ꯍꯧꯖꯤꯛꯀꯥꯟ ꯃꯇꯝꯁꯦ ꯑꯌꯨꯛ ꯍꯧꯒꯠꯂꯅꯤ
ꯑꯥ
ꯏꯃꯨꯡ ꯋꯥꯏꯔꯝ ꯁꯤꯠꯀꯅꯤ
ꯑꯥ
ꯑꯩꯗꯤ ꯋꯥꯢ ꯇꯩꯕ ꯗꯨꯛ ꯊꯥꯕ ꯇꯧ ꯊꯥꯔꯅꯤ
ꯑ
ꯆꯥꯛꯏꯁꯤꯡ ꯑꯃꯨꯛ ꯍꯣꯠꯅꯔꯅꯤ
ꯑꯥ
ꯥꯆꯥ ꯏꯁꯤꯡ ꯂꯣꯢꯔꯒꯥ ꯆꯔꯅꯤ
ꯑꯥ
ꯀꯣꯔꯣꯡ ꯐꯦꯡꯉꯅꯤ
ꯑꯗꯒꯤꯗꯤ ꯐꯤ ꯑꯃꯨꯛ ꯁꯥꯔꯅꯤ
ꯑꯥ
ꯑꯗꯒꯤꯗꯤ ꯑꯉꯥꯡ ꯑꯃꯨꯛ ꯂꯥꯛꯑꯅꯤ ꯅꯤ
ꯑꯥ
ꯑꯥꯉꯥꯡ ꯇꯨꯁꯟ ꯂꯣꯢꯔꯅꯤ
ꯍꯥ
ꯅꯨꯡꯗꯥꯡꯋꯥꯏꯔꯝ ꯑꯣꯏꯒ꯭ꯔꯅꯤ
ꯑꯥ
ꯑꯗꯒꯤꯗꯤ
ꯀꯩꯅꯣ ꯅꯪ
ꯅꯨꯡꯗꯥꯡꯋꯥꯔꯝ ꯋꯥꯆꯪꯉꯛꯄꯒꯤ ꯂꯥꯏꯗꯨꯛ ꯑꯃꯨꯛ ꯊꯥꯔꯅꯤ
ꯍꯛ ꯃꯟꯔꯦ ꯌꯥꯔꯦꯅꯦ ꯌꯥꯔꯦꯅꯦ
ꯑꯗꯒꯤꯗꯤ
ꯍꯥꯏꯕꯅꯤ ꯌꯥꯔꯦꯅꯦ
ꯉꯥꯏꯍꯥꯛ ꯁꯜꯂꯒ ꯇꯥꯔꯅꯤ ꯍꯧꯖꯤꯛ ꯍꯧꯖꯤꯛ ꯇꯥꯔꯤꯁꯨꯃꯥꯏꯅ
ꯁꯤ ꯀꯩꯒꯤ ꯅꯣꯅꯦ
ꯂꯣꯏꯗ꯭ꯔꯤꯃꯤ
ꯀꯔꯤꯅꯣ ꯅꯪ ꯂꯣꯏꯕ ꯉꯥꯏꯕ ꯅꯠꯇꯦ ꯑꯩ ꯋꯥ ꯉꯥꯡꯉꯦ ꯇꯥꯎ ꯍꯥꯏꯕꯅꯤꯅꯦ
ꯀꯩ ꯂꯣꯟꯒꯥ ꯑꯃꯨꯛ ꯈꯣꯏꯒꯠꯂꯛ ꯢꯖꯤꯅꯥ
ꯀꯔꯤꯅꯣ
ꯑꯗꯒꯤꯗꯤ ꯆꯥꯛ ꯊꯣꯡꯉꯅꯤ
ꯑꯗꯒꯤꯗꯤ
ꯑꯗꯒꯤꯗꯤ ꯆꯥꯔꯅꯤ
ꯑꯗꯒꯤꯗꯤ
ꯑꯗꯒꯤꯗꯤ ꯀꯣꯜꯂꯤꯛ ꯋꯥꯏꯔꯝꯅ ꯃꯩꯈꯣꯢ ꯃꯥꯗ ꯑꯩꯅ ꯅꯝꯁꯤꯜꯂꯝꯃꯅꯤ
ꯑꯗꯒꯤꯗꯤ
ꯐꯃꯨꯡ ꯀꯥꯈꯠꯂ ꯇꯨꯝꯃꯅꯤ
ꯑꯗꯒꯤꯗꯤ
ꯃꯪ ꯃꯪꯉꯅꯤ
ꯌꯥꯔꯦ ꯌꯥꯔꯦ ꯌꯥꯔꯦ ꯇꯥꯅꯤꯡꯗ꯭ꯔꯦ ꯀꯣ ꯇꯥꯅꯤꯡꯗ꯭ꯔꯦ ꯅꯪ ꯀꯩꯀꯩ ꯇꯧꯋꯦꯕ ꯀꯔꯤ ꯀꯣꯟ ꯁꯥꯕ꯭ꯔꯣ ꯍꯥꯏꯁꯦ ꯅꯪ ꯀꯔꯤ ꯀꯣꯟ ꯁꯥꯢꯕ ꯅꯪꯗꯤ
ꯐꯤ ꯁꯥꯏꯅꯦ
ꯀꯩ ꯐꯤꯅꯣ ꯍꯥꯏꯖꯦ
ꯈ꯭ꯋꯥꯡ ꯅꯥꯏ
ꯍꯥ
ꯐꯅꯦꯛ
ꯐꯅꯦꯛ
ꯌꯥꯁ
ꯀꯩ ꯐꯅꯦꯛ
ꯑꯥ ꯀꯩꯕ ꯀꯔꯤꯕ ꯑꯗꯨ ꯐꯅꯦꯛ ꯂꯥꯡ ꯃꯃꯤꯡ ꯈꯨꯔꯈꯨꯜ ꯃꯅꯥꯎ
ꯀꯔꯤ
ꯈꯨꯨꯜ ꯈꯨꯨꯜ ꯃꯅꯥꯎ
ꯀꯩꯅꯣ ꯈꯨꯔꯈꯨꯜ ꯃꯅꯥꯎ ꯂꯪ ꯃꯃꯤꯡꯂꯣ
ꯂꯪ ꯃꯃꯤꯡꯅꯦ ꯑꯗꯨꯒꯤ ꯑꯗꯨꯒꯤ ꯐꯅꯦꯛ
ꯑꯗꯨ ꯖꯥꯠ ꯖꯥꯠ ꯌꯥꯝ ꯇꯧꯔꯤꯖꯥꯠꯅꯤꯅ
ꯇꯧꯔꯤꯕꯅꯤꯅꯦ
ꯃꯑꯣꯡ ꯃꯥꯟꯗ ꯌꯥꯝ ꯅꯩꯔꯝꯃꯤꯀꯣ
ꯂꯩꯇꯦꯗꯥ ꯑꯩ ꯁꯨꯝ ꯇꯥꯏꯝ ꯄꯥꯁꯅꯤ
ꯁꯦꯁ ꯋꯥꯅ ꯇꯥꯏꯝ ꯄꯥꯁ ꯌꯥꯝ ꯇꯧ ꯏꯀꯣ
ꯅꯪꯗꯤ ꯀꯃꯥꯏ ꯀꯃꯥꯏꯅ ꯀꯔꯤ ꯀꯔꯤ ꯇꯧꯔꯤꯒꯦ ꯑꯩꯅ ꯍꯥꯏꯗꯨꯃ ꯍꯥꯏꯔꯛꯑꯣ ꯇꯨꯝ ꯍꯧꯔꯛꯄꯗꯩ ꯍꯧꯔꯒ ꯇꯨꯝꯃꯕꯣ
ꯀꯔꯤ
ꯑꯩꯅ ꯍꯥꯏꯔꯤ ꯑꯗꯨꯃꯥꯏꯅ ꯅꯪ ꯇꯨꯝꯍꯧꯒꯄꯗꯩ ꯑꯩ ꯍꯧꯔꯒ ꯇꯨꯝꯕ ꯐꯎꯋ ꯍꯥꯏ
ꯇꯨꯝꯗꯦ ꯇꯨꯝꯗꯦ ꯇꯨꯝꯗꯦ ꯇꯨꯝꯗꯦ ꯆꯂꯣ ꯑꯣꯠ ꯑꯩꯈꯣꯏꯗꯤ ꯊꯕꯛ ꯌꯥꯝ ꯊꯤ ꯁꯨꯒ꯭ꯔꯖꯥꯅꯤꯍꯦ
ꯇꯨꯝ ꯍꯧꯒꯠꯄꯗꯩ ꯀꯩꯀꯩ ꯇꯧꯏꯦꯗꯣ ꯍꯥꯏꯔꯛꯑꯣ ꯅꯨꯡꯗꯥꯡ ꯇꯨꯝꯕ ꯐꯥꯎ
ꯇꯜꯂꯦ ꯑꯗꯨꯗꯤ ꯌꯥꯝ ꯁꯥꯡꯢ ꯍꯥꯏꯕ ꯉꯥꯡꯕ ꯇꯜꯂꯦ ꯍꯥꯏ
ꯀꯔꯤꯅꯣ ꯑꯗꯨ ꯋꯥ ꯍꯥꯏꯅꯤꯡꯗꯕ ꯋꯥ
ꯍꯥꯢꯅꯤꯡꯗꯦ
ꯆꯤꯡꯅꯅꯤꯡꯉꯥꯏ ꯌꯥꯎꯔꯝꯃꯗꯤ ꯁꯤ ꯑꯩꯁꯨ ꯈꯔ ꯃꯇꯧ ꯇꯝꯖꯒꯗꯧꯔꯤꯕꯅꯤ
ꯑꯩꯉꯣꯟꯗ ꯇꯝꯖꯅꯤꯡꯉꯥꯏ ꯍꯥꯏꯕꯨ ꯀꯩꯝ ꯂꯩꯇꯦ ꯂꯥꯢꯔꯤꯛ ꯄꯥꯅꯤꯡꯕꯗꯒꯤ ꯂꯥꯏ ꯄꯥꯏꯊꯣꯛꯄꯤꯗꯣ ꯍꯥꯏꯇꯥ
ꯑꯥ ꯂꯥꯏꯔꯤꯛ ꯄꯥꯅꯤꯡꯕꯤꯗꯣ ꯑꯥ
ꯕꯦꯔꯅꯤ ꯑꯩꯈꯣꯏꯗꯤ
ꯅꯣꯡ ꯐꯥꯗꯣꯛ ꯑꯝꯇ ꯀꯣꯏꯔꯛꯎꯗꯅ ꯅꯣꯡ ꯐꯥꯗꯣꯛ ꯀꯣꯏꯊꯣꯔꯛꯎꯗꯅ ꯆꯥ ꯕꯣꯔꯥ ꯆꯥꯁꯦ
ꯀꯥꯢꯗꯅꯣ ꯍꯥꯏꯁꯦ ꯅꯣꯏꯔꯣꯝꯗꯔꯣ
ꯍꯣꯢ
ꯑꯩꯗꯤ ꯀꯩꯗꯧ ꯀꯔꯛꯇꯣꯏꯕ
ꯀꯣꯏꯔꯛꯀꯗꯧꯅꯤꯅꯦ ꯁꯛꯀ ꯀꯥꯎꯁꯜꯂꯛꯑꯦꯅꯦ ꯆꯥ ꯕꯣꯔꯥ ꯆꯥꯁꯤ ꯀꯩꯅꯣ
ꯆꯥꯁꯨ ꯕꯣꯔꯥꯁꯨ ꯁꯤꯡꯖꯨꯁꯨ ꯌꯥꯃꯤꯍꯦ ꯀꯅꯥꯅ ꯂꯩꯗꯣꯏꯕ ꯅꯪ ꯂꯩꯕꯤꯗꯣꯏꯔꯣ
ꯑꯦ ꯌꯥꯗꯦ ꯒꯦꯁꯇ ꯑꯩꯅ ꯂꯩ ꯏꯁꯥ ꯇꯥꯕ ꯅꯠꯇ꯭ꯔꯣ ꯑꯩꯅ ꯀꯣꯡꯊ ꯇꯥꯕꯅꯦ
ꯑꯗꯨꯅꯦ ꯅꯪ ꯅꯪ ꯁꯛ ꯌꯥꯝ ꯆꯦꯟꯖ ꯇꯧꯔꯝꯃꯦꯅ
ꯍꯥꯥ
ꯑꯗꯨ ꯋꯥꯈꯜ ꯌꯥꯝ ꯆꯦꯟꯖ ꯇꯧꯔꯝꯃꯦꯕ
ꯀꯩꯅꯣ ꯋꯥꯈꯜ ꯆꯦꯟꯖ ꯇꯧꯔꯦꯕꯣ
ꯅꯪꯗꯤ ꯃꯤꯅ ꯉꯥꯡꯅꯕ ꯋꯥ ꯉꯥꯡꯉꯝꯃꯦ ꯍꯥꯏꯕ
ꯑꯁ ꯑꯩ ꯍꯥꯟꯅ ꯁꯥꯅ ꯉꯥꯡꯅꯕ ꯋꯥ ꯉꯥꯡꯉꯝꯕ꯭ꯔꯥ
ꯃꯤ ꯋꯥꯉꯥꯡꯉꯥꯡ ꯉꯥꯡ ꯃꯤ ꯋꯥꯉꯥꯡ ꯉꯥꯡꯗꯕꯅꯦ
ꯑꯗꯨꯗꯤ ꯁꯥ ꯋꯉꯥꯡ ꯉꯥꯡꯉꯤꯔ ꯑꯕ
ꯅꯪꯅ ꯍꯥꯟꯅ ꯇꯧꯔꯝꯃꯤꯁꯦ ꯑꯩꯅ ꯂꯥꯛꯑꯒ ꯑꯩꯅ ꯄꯤꯖꯧꯕꯒꯨꯝꯕ
ꯑꯥ
ꯑꯩꯅ ꯂꯩꯔꯛꯑꯒ ꯅꯉꯣꯏꯗ ꯊꯤꯜꯂꯛꯑꯣꯒꯨꯝꯕ
ꯑꯥ
ꯍꯧꯖꯤꯛꯇꯤ ꯑꯩ ꯂꯥꯛꯑꯒ ꯅꯪ ꯂꯩꯕꯤꯔꯒꯦꯒ ꯍꯥꯏꯔ ꯍꯥꯏ ꯌꯥꯝ ꯁꯔꯄ꯭ꯔꯥꯏꯖ ꯑꯣꯏꯕ ꯍꯥꯏꯇꯥꯔꯦ
ꯅꯪ ꯂꯩꯒꯦꯁꯨ ꯌꯥꯏ ꯑꯗꯨꯏꯗꯤ
ꯈꯔꯤꯅꯣ ꯍꯥꯏꯁꯤꯕꯣ
ꯅꯪꯁꯨ ꯂꯩꯔꯝꯕꯗꯣ ꯑꯩꯅ ꯂꯩꯒꯦ ꯍꯥꯏꯕꯁꯦ ꯅꯨꯡꯉꯥꯏꯇꯕ ꯑꯣꯏꯔꯗꯤ ꯅꯪꯅ ꯑꯗꯨꯝ ꯂꯩꯔꯁꯨ ꯌꯥꯏ
ꯑꯗꯨ ꯃꯤꯋꯥ ꯉꯥꯡꯗꯕ ꯀꯧꯔꯛꯑꯦ ꯑꯗꯣ ꯍꯧꯖꯤꯛꯁꯤꯅ ꯑꯃꯨꯛ
ꯃꯤꯌꯥꯎ ꯃꯤꯋꯥ ꯅꯠꯇꯦ ꯃꯤꯑꯎ ꯃꯤꯑꯎ
ꯎ ꯎ ꯎ ꯀꯩꯅꯣ ꯍꯧꯗꯣꯡꯁꯨ ꯑꯣꯜꯂꯕ꯭ꯔꯣ ꯑꯩꯈꯣꯏ ꯁꯣꯝꯁꯤꯕꯣ
ꯃꯤ ꯋꯥ ꯃꯤꯒꯤ ꯋꯥ ꯉꯥꯉꯛ ꯅꯠꯇ꯭ꯔꯗꯤ ꯍꯧꯗꯣꯡꯒꯤ ꯋꯥ ꯉꯥꯡꯇꯣꯏꯕ ꯃꯤꯌꯎ ꯃꯤꯌꯎ ꯃꯤꯌꯥꯎ ꯃꯤꯌꯥꯎ
ꯋꯥ ꯅꯩꯔꯦꯍꯦ ꯅꯪꯅ
ꯀꯩ ꯀꯩ ꯀ ꯀꯩꯀꯩ ꯍꯣꯠꯅꯔꯤꯒꯦ
ꯑꯩ ꯈꯪꯉꯦ ꯅꯪ ꯍꯥꯏꯔꯛꯇꯣꯢꯗꯣ ꯑꯩꯁꯦ ꯑꯗꯨꯝ ꯂꯩꯔꯤꯌꯦ ꯑꯩ ꯌꯨꯝꯒꯤ ꯍꯤꯡꯒꯣꯜꯒꯤ ꯄꯣꯠꯆꯩ ꯈꯔ ꯂꯣꯏꯔꯦ ꯂꯣꯏꯔꯦ ꯍꯥꯏꯗꯣꯏꯔꯣ ꯊꯥꯔꯤꯑꯕ ꯏꯟꯖꯥꯡ ꯅꯥꯄꯤ ꯈꯔ ꯊꯥꯔꯤꯌ ꯀꯩꯀꯩ ꯑꯣꯏꯅꯤ ꯀꯥꯂꯦꯟꯒꯤ ꯏꯟꯖꯥꯡ ꯍꯥꯏꯇꯥꯔꯒꯗꯤ
ꯚꯦꯂꯦꯟꯗ꯭ꯔꯤ ꯆꯨꯖꯥꯛ
ꯆꯨꯖꯥꯛ ꯀꯣꯀꯅ
ꯑꯃꯨꯀ ꯍꯋꯥꯏ
ꯍꯣꯋꯥꯏ ꯑꯗꯣ ꯀꯩꯅꯣꯗꯤ ꯊꯥꯗꯦꯍꯦ ꯆꯨꯖꯥꯛꯇꯤ ꯊꯥꯗꯦ ꯄꯨꯍꯥꯏ ꯍꯥꯏꯖꯤꯂꯤꯗꯣ ꯀꯩꯗꯧꯕꯩꯅꯣ
ꯀꯂꯦꯟꯗ ꯊꯥꯅꯕ ꯄꯣꯠꯅꯦ ꯑꯩꯅ ꯍꯥꯢꯖꯦ
ꯍꯣꯗꯣꯏ ꯑꯩ ꯊꯥꯗꯦ ꯍꯥꯏꯕ ꯑꯩꯅ ꯍꯥꯏꯒꯗꯕꯗꯣ ꯅꯪ ꯂꯣꯏ ꯍꯥꯏꯔꯣꯅꯦ ꯑꯗꯨꯗꯤ ꯍꯥꯏꯔꯣ ꯍꯥꯏꯔꯑꯣ ꯍꯥꯏꯔꯣ
ꯀꯥꯂꯦꯟ ꯏꯟꯖꯥꯡ ꯍꯥꯏꯗꯨꯗ ꯑꯣꯏꯔꯝꯕ ꯌꯥꯕꯗꯣ ꯁꯨꯝ ꯍꯥꯏꯕꯅꯦ ꯑꯩꯅ ꯍꯥꯏꯔꯣꯑꯣ ꯍꯥꯏꯔꯣ ꯅꯪ ꯅꯪ ꯊꯥꯢꯗꯣ ꯍꯥꯏꯔꯣ
ꯍꯥꯢꯕꯗꯤ ꯀꯥꯟꯅꯗꯦ ꯑꯝꯇ ꯍꯥꯢꯕꯗ ꯀꯩꯒꯤꯅꯣ ꯍꯥ
ꯅꯪ ꯅꯪꯅ ꯄꯣꯠ ꯊꯥꯔꯗꯦ ꯑꯩ ꯂꯥꯛꯑ ꯍꯦꯛꯄ ꯌꯥꯔꯅꯤ ꯍꯥꯢꯔꯛꯑꯣ
ꯍ ꯗꯨ ꯅꯪꯅ ꯍꯪꯉꯤꯔ ꯑꯩ ꯍꯪꯉꯤꯔꯕ
ꯍꯥꯏꯔꯑꯣꯕ ꯑꯩ ꯍꯦꯛꯄ ꯂꯥꯛꯇꯣꯔꯤꯕꯅꯦ ꯆꯨꯖꯥꯛꯇꯨꯁꯨ ꯑꯩ ꯆꯥꯅꯤꯡꯕꯀꯣ ꯚꯦꯂꯦꯟꯗꯔꯤꯁꯨ ꯑꯩ ꯆꯥꯅꯤꯡꯕ ꯑꯥꯗꯨꯒꯤ ꯑꯍ ꯑꯍ ꯊꯥꯖꯥꯠꯂꯅ ꯍꯥꯢꯕꯅꯦ
ꯅꯪ ꯆꯥꯅꯤꯡꯕ ꯒꯩꯅꯦꯕ ꯅꯪ ꯍꯦꯛ ꯂꯥꯛꯇꯣꯏꯖꯦ
ꯑ ꯆꯝꯐꯨꯠ ꯍꯋꯥꯏꯁꯨ ꯑꯩ ꯆꯥꯅꯤꯡꯉꯦꯕ
ꯏꯌꯦ ꯍꯦ ꯑꯗꯨꯗꯤ
ꯎ ꯍꯥꯏꯔꯣ ꯀꯩ ꯀꯩ ꯊꯥꯏꯅꯣ ꯑꯩꯁ ꯆꯥꯅꯤꯡꯕ ꯌꯥꯎꯕ꯭ꯔꯥ ꯌꯦꯢꯒꯦ
ꯑꯕꯗꯤ ꯁꯥꯎꯒ꯭ꯔꯤ
ꯑꯁ
ꯑꯇꯩ ꯀꯩꯁꯨ ꯂꯩꯇꯦꯗ ꯊꯥꯗꯦꯗ ꯑꯇꯩ ꯂꯣꯏꯔꯦ ꯀꯩꯅꯣ ꯈꯣꯡꯗ꯭ꯔꯨꯝ ꯊꯥꯏ
ꯍꯝ ꯑꯥ ꯈꯣꯡꯗꯨ꯭ꯝ ꯑꯃꯒ ꯃꯥꯢꯔꯦꯟ ꯑꯃꯒ ꯂꯧꯒꯦ
ꯌꯥꯝ ꯌꯥꯝꯗꯦꯍꯦ ꯄꯥꯝꯕꯤ ꯑꯍꯨꯝ ꯃꯔꯤ ꯑꯍꯨꯝ ꯃꯔꯤ ꯈꯛꯇꯅꯤ ꯌꯥꯝ ꯊꯥꯗꯦ ꯃꯣꯏꯗꯤ ꯃꯔꯤ ꯆꯠꯄ ꯄꯣꯠꯅꯤꯅꯀꯣ
ꯍꯣꯏ ꯃꯌꯥꯝ ꯄꯥꯟꯗꯣꯏꯅꯤ ꯀꯩꯅꯣ ꯄꯥꯝꯕꯤ ꯑꯝꯗ
ꯂꯝꯗꯣ ꯌꯥꯝ ꯀꯜꯂꯦ ꯍꯥꯢꯕ ꯃꯣꯢꯁꯦ
ꯇꯜꯂꯤꯀꯥꯜ ꯇ꯭ꯔꯣꯕꯣꯠ ꯊꯥꯎ ꯌꯥꯗ꯭ꯔꯣ
ꯑ ꯇ꯭ꯔꯣꯕꯣꯠ ꯄꯥꯟꯕꯅꯦ ꯀꯥꯎꯋꯦ
ꯇ꯭ꯔꯣꯕꯣꯠꯅ ꯄꯥꯝꯕꯗꯨꯅꯦ ꯑꯩꯅ ꯌꯦꯡꯉ ꯅꯨꯡꯉꯥꯏꯔꯤꯁꯦ ꯃꯇꯨꯝ ꯃꯇꯨꯝ ꯈꯤꯟꯕꯗꯣ
ꯇ꯭ꯔꯣꯕꯣꯠꯅ ꯍꯛꯆꯥꯡ ꯐꯔꯕ ꯆꯤꯟꯖꯥꯛꯅꯤꯅꯦꯍꯦ ꯅꯪꯈꯪꯗ ꯋꯥꯅꯦ
ꯗꯥꯛꯅꯤ ꯍꯥꯏꯗꯥꯏ ꯇ꯭ꯔꯣꯕꯣꯠꯁꯦ
ꯅꯪꯗꯤ ꯈꯪꯖꯔꯝꯃꯣꯢꯅꯦ
ꯏꯁ ꯎ ꯈꯪ
ꯈꯪꯑꯝꯃꯅꯤꯍꯦ
ꯇ꯭ꯔꯣꯕꯣꯠ ꯍꯥꯏꯔꯒ ꯑꯩꯈꯣꯏ ꯏꯗꯣꯝꯆꯥ ꯍꯥꯏ ꯑꯩꯈꯣꯏꯒꯤ ꯃꯄꯥꯝꯗꯒꯤ ꯄꯨꯔꯛꯑꯦꯅꯀꯣ
ꯑꯥ
ꯇ꯭ꯔꯣꯕꯣꯠꯇꯣ ꯆꯍꯥꯎ ꯅꯝꯕꯤ ꯀꯧꯌꯦ
ꯑꯥꯍꯥ
ꯑꯗꯨꯗꯨꯒꯅꯦ ꯑꯗꯨꯝ ꯀꯩ ꯍꯥꯏꯗꯣꯏꯅꯣ ꯕꯣꯡ ꯕꯣꯡ ꯀꯥꯏꯑꯦꯕꯀꯣ ꯆꯥꯕꯗ ꯁꯨ ꯁꯨ ꯇꯨꯝꯕ ꯍꯥꯏꯗꯨꯔ ꯈꯪꯗꯤꯌꯦ ꯃꯅꯝꯖꯦ ꯅꯨꯡꯁꯤ ꯆꯥꯎ ꯐꯥꯕ ꯅꯝꯃꯦꯕꯥꯀꯣ ꯍꯥꯎꯌꯦ ꯑꯗꯨꯃꯗꯤ ꯉꯝꯗꯦ ꯆꯥꯟꯅꯗꯕꯩꯔ
ꯆꯥꯍꯥꯎ ꯃꯅꯝ ꯅꯝꯃ ꯇꯣꯛꯑꯕꯣ
ꯍꯣꯏ ꯆꯥꯍꯥꯎꯅꯝꯕꯤ ꯀꯧꯌꯦꯌꯦ
ꯃꯁꯛꯄꯨ ꯎꯗ꯭ꯔꯤꯗ ꯀꯔꯤ ꯀꯅꯥ ꯀꯔꯤꯅꯣ ꯍꯥꯏꯁꯤꯕꯣ
ꯍꯥꯎ ꯆꯥꯅꯤ ꯑꯗꯨ ꯇ꯭ꯔꯣꯕꯣꯠꯇꯨꯗꯤ ꯑꯩ ꯑꯩ ꯇ꯭ꯔꯣꯕꯣꯠꯇ ꯉꯥꯎꯒ꯭ꯔꯦ ꯑꯗꯨ ꯆꯥꯔꯨꯕꯗꯒꯤ
ꯑꯦ ꯈꯣꯏꯁꯥꯏ ꯇꯧꯕ ꯆꯥꯅꯤꯡꯗꯕ
ꯑꯗꯨꯒꯤ ꯇ꯭ꯔꯣꯕꯣꯠꯀꯤ ꯃꯍꯥꯎꯗꯨ ꯗꯤꯅꯦ ꯌꯧꯗꯦ ꯈꯣꯏ ꯑꯩꯈꯣꯏꯖꯨ ꯃꯃꯥꯡ ꯆꯍꯤꯗ ꯇ꯭ꯔꯨꯣꯕꯣꯠ ꯊꯥꯏꯑꯦꯕꯀꯣ ꯑꯗꯨ ꯑꯗꯨꯒꯤ ꯀꯩꯅꯣꯗꯨꯖꯨ ꯃꯔꯨ ꯂꯧꯍꯧꯔ ꯊꯥꯏꯕ ꯑꯗꯨ ꯂꯝ ꯆꯥꯟꯅꯗꯕꯩꯔ ꯈꯪꯗꯦ ꯍꯧꯗꯦꯕꯀꯣ ꯑꯗꯨꯗꯤ ꯍꯧꯔꯧꯎ ꯌꯥꯗꯦ ꯑꯇꯣꯞꯄ ꯑꯃ ꯊꯥꯏꯑꯦꯕꯀꯣ ꯑꯗꯨꯁꯨ ꯑꯅꯤꯈꯛ ꯄꯥꯟꯕ ꯑꯗꯨ
ꯇ꯭ꯔꯣꯕꯣꯠ ꯑꯅꯤꯈꯛ ꯄꯥꯜꯂꯤꯕ
ꯑꯥ ꯑꯅꯤꯈꯛ ꯄꯥꯜꯂꯤꯕ
ꯁꯒꯥꯏꯗꯣ ꯐꯖꯅ ꯁꯥꯕꯤꯗꯕ ꯃꯥꯖꯦ ꯄꯨꯡꯗꯣꯟ ꯗ ꯀꯥꯏꯌꯦꯕ ꯀꯣ ꯄꯨꯡꯗꯣꯟ ꯄꯥꯝꯕꯤꯖꯦ ꯄꯨꯈꯤꯗ ꯎꯞꯀꯦ ꯇꯧꯔꯦꯕ ꯇ꯭ꯔꯣꯕꯣꯠ ꯑꯅꯤꯗꯣ ꯌꯥꯟꯕꯗ
ꯑꯥ
ꯑꯗꯨꯒ ꯑꯅꯤꯗꯣ ꯀꯩꯝꯇ ꯇꯤꯟꯅꯁꯨ ꯆꯤꯛꯇꯦ ꯐꯖꯅ ꯄꯥꯟꯕꯀꯣ
ꯑꯥ
ꯑꯗꯨ ꯑꯗꯨ ꯆꯥꯏ ꯑꯗꯨ ꯍꯥꯎꯇꯤꯕ ꯕꯣꯝ ꯕꯣꯝ ꯀꯥꯏꯕꯗꯨ ꯑꯣꯏꯗꯦꯕ ꯑꯩ ꯊꯋꯥꯏ ꯅꯨꯡꯉꯥꯏꯇꯦ
ꯑꯣ ꯑꯣ ꯑꯩꯈꯣꯏꯖꯨ ꯄꯥꯜꯂꯤ ꯂꯥꯛꯑꯣ ꯍꯦꯛꯄ ꯑꯩ ꯍꯌꯦꯡ ꯅꯪ ꯂꯥꯛꯄ ꯄꯨꯕꯤꯔꯛꯀꯦ
ꯆꯦꯡꯒꯨꯝ ꯊꯥꯕꯗꯤ ꯍꯩ ꯇ꯭ꯔꯣ ꯑꯩ ꯆꯦꯡꯒꯨꯝꯁꯨ ꯆꯥꯅꯤꯡꯉꯦ ꯆꯤꯡꯒꯨꯝ ꯊꯥꯍꯧꯋꯦ
ꯐꯣꯟꯖꯦ ꯌꯥꯔꯦ ꯑꯩ ꯊꯝꯃꯒꯦ ꯇꯧ ꯂꯩ ꯑꯗꯣ ꯋꯥꯔꯤꯖꯦ ꯋꯥꯔꯤꯖꯦ ꯃꯈꯥ ꯑꯗꯨꯝ ꯇꯥꯗꯧ ꯇꯧ ꯂꯩ ꯍꯥꯏꯕ
ꯀꯔꯤꯅꯣ ꯅꯪ
ꯍꯜꯂꯣ ꯊꯝꯃꯣ ꯇꯝꯃꯣ